ꯇꯥꯕ꯭ꯔꯣ
ꯇꯥꯏꯌꯦ ꯀꯩꯗꯧꯔꯝꯃꯤꯅꯣ
ꯑꯣ ꯑꯩꯔꯣ ꯑꯩ ꯆꯥꯛ ꯆꯥꯕ ꯂꯣꯏꯔꯒ ꯍꯤꯞꯑꯒ ꯂꯩꯕꯅꯦ ꯑꯃꯨꯛ
ꯑꯣ ꯀꯩ ꯃꯊꯦꯟ ꯇꯧꯔꯒꯦ ꯕ꯭ꯔꯣ
ꯎꯝ ꯑꯩꯗꯤ ꯉꯁꯤ ꯆꯝꯐꯨꯠ ꯑꯃꯅꯦ ꯍꯩꯔꯨꯝ ꯐꯨꯠꯇꯅꯦ
ꯑꯥ
ꯑꯗꯨꯒ ꯀꯩꯅꯣ ꯑ ꯃꯣꯔꯣꯛ ꯃꯦꯠꯄ ꯃꯣꯔꯣꯛ ꯑꯁꯪꯕꯗꯣ ꯑꯗꯨꯒ ꯁꯤꯡ ꯃꯅꯥ ꯀꯩꯀꯥꯒ ꯃꯦꯠꯂꯒ ꯑꯁꯤ ꯈꯛꯇ ꯆꯥꯏꯌꯦ
ꯑꯣ ꯑꯁ ꯕ꯭ꯔꯣꯒꯤꯖꯦ ꯉꯁꯤꯗꯤ ꯄꯨꯔꯥ ꯑꯆꯝꯕ ꯉꯥꯛꯇ ꯍꯦꯜꯗꯤꯗ ꯑꯣꯏꯗꯧ ꯃꯥꯜꯂꯤꯀꯣ
ꯍꯣꯏ ꯍꯣꯏ ꯍꯣꯏ ꯆꯝꯅ ꯆꯥꯔꯒꯦ ꯇꯧꯕ
ꯑꯣ ꯕ꯭ꯔꯣꯁꯦ ꯗꯥꯏꯇꯤꯡꯒꯗꯤ ꯇꯧꯕ ꯅꯠꯇꯦꯀꯣ
ꯗꯥꯏꯇꯤꯡ ꯇꯧꯗꯦꯗ ꯇꯧꯔꯁꯨ ꯍꯦꯟꯅ ꯍꯦꯟꯅ ꯆꯥꯅꯤꯡꯔꯛꯏ
ꯍꯦ ꯍꯦ ꯍꯦ ꯍꯦ ꯍꯦ ꯃꯥꯅꯦ ꯃꯥꯅꯦ ꯃꯥꯅꯦ ꯆꯨꯝꯃꯦ ꯆꯨꯝ ꯕ꯭ꯔꯣ ꯋꯥꯕ ꯋꯥꯔꯜ ꯀꯞ ꯌꯦꯡꯉꯣꯏꯗ꯭ꯔꯣ ꯉꯁꯤꯗꯤ
ꯌꯦꯡꯗꯣꯏꯅꯦ ꯍꯧꯖꯤꯛ ꯉꯥꯏꯔꯤꯅꯦ ꯄꯨꯡ
ꯑꯦꯁ ꯋꯥꯅꯔꯦꯅꯦ ꯑꯗꯨꯗꯤ ꯀꯔꯝꯕ ꯇꯤꯝꯅꯣꯅꯦ
ꯑꯥꯔꯖꯦꯟꯇꯤꯅꯥ ꯑꯗꯨꯝ ꯇꯧꯔꯦ ꯑꯩꯒꯤ ꯋꯥꯈꯜꯗꯤ ꯀꯥꯕ꯭ꯔꯥ ꯀꯥꯗꯕ꯭ꯔꯥ ꯑꯗꯨꯝ ꯎꯝ ꯉꯁꯤꯗꯤ ꯑꯥꯔꯖꯦꯟꯇꯤꯅꯥꯅ ꯑꯗꯨꯝ ꯀꯥꯗꯧ ꯃꯥꯜꯂꯦ
ꯑꯦꯍꯦꯍꯦ ꯀꯩꯅꯣꯅꯦ ꯕ꯭ꯔꯣ ꯍꯥꯏꯁꯤꯕ ꯀꯥꯔꯅꯤ ꯍꯥꯏꯌꯨꯅꯦ ꯕ꯭ꯔꯣ
ꯑꯥ
ꯑꯩꯈꯣꯏꯅ ꯋꯤꯟ ꯑꯣꯏꯗꯕ ꯌꯥꯗꯕꯅꯦ ꯉꯁꯤꯒꯤ ꯒꯣꯜꯁꯦ ꯕ꯭ꯔꯣꯗꯤ ꯁꯥꯃ꯭ꯔ ꯚꯦꯀꯦꯁꯟ ꯂꯣꯏꯁꯤꯜꯂꯛꯀꯗꯧꯔꯦ
ꯂꯣꯏꯔꯦ ꯑꯩ ꯉꯔꯥꯡꯅ ꯍꯣꯁꯇꯦꯜꯗ ꯆꯪꯂꯛꯑꯦ
ꯍꯥ
ꯑꯗꯨꯝ ꯅꯤꯡꯗꯤ ꯅꯤꯡꯁꯤꯡꯉꯤ ꯃꯥꯜꯂꯤꯅꯦ ꯑꯦ ꯕ꯭ꯔꯣꯖꯦ
ꯕ꯭ꯔꯣꯗꯤ ꯌꯥꯝ ꯃꯁꯛ ꯐꯖꯅ ꯈꯪꯕ ꯀꯩꯒꯤꯅꯣ ꯍꯥꯏꯔꯒꯗꯤ ꯕ꯭ꯔꯣꯒꯤ ꯄ꯭ꯔꯣꯐꯥꯏꯜꯗꯣ ꯑꯩ ꯐꯖꯅ ꯃꯌꯦꯛ ꯁꯦꯡꯅ ꯎꯕ ꯀꯣ
ꯑꯗꯨꯅ ꯑꯩ ꯈꯪꯍꯧꯕ ꯍꯥꯏꯇꯥꯔꯦ ꯑꯩꯗꯤ ꯑꯇꯣꯞꯄꯁꯤꯡꯁꯤꯗꯤ ꯄ꯭ꯔꯣꯐꯥꯏꯜ ꯍꯥꯞꯄꯁꯨ ꯌꯥꯎꯋꯤ ꯍꯥꯞꯇꯕꯁꯨ ꯌꯥꯎꯋꯤ ꯑꯗꯨꯅ ꯃꯁꯛꯇꯣ ꯔꯦꯀꯣꯅꯥꯏꯁ ꯇꯧꯕ ꯉꯝꯗꯦꯕ
ꯍꯣꯏ ꯑꯗꯣ ꯕ꯭ꯔꯣꯁꯨ ꯍꯥꯞꯔꯛꯑꯣꯅ ꯁꯛꯇꯣ ꯑꯝꯇ ꯌꯦꯡꯒꯦꯅ
ꯕ꯭ꯔꯣ ꯑꯩꯒꯤ ꯄ꯭ꯔꯣꯐꯥꯏꯜ ꯍꯥꯞꯄꯅꯦ ꯕ꯭ꯔꯣ ꯎꯗꯕ꯭ꯔꯣ
ꯎꯗꯦ ꯍꯣꯔꯦꯟ ꯌꯦꯡꯉꯒꯦ
ꯑꯣ ꯕ꯭ꯔꯣꯠꯒꯤꯗꯤ ꯎꯏꯌꯦ ꯑꯩꯅ
ꯑꯗꯨꯗꯤ ꯀꯩꯒꯤ ꯑꯣꯏꯕꯖꯥꯠꯅꯣꯀꯣ
ꯑꯣ ꯕ꯭ꯔꯣꯅ ꯑꯩꯒꯤ ꯀꯟꯇꯦꯛ ꯁꯦꯞ ꯇꯧꯕ꯭ꯔꯥ
ꯑꯥ ꯁꯦꯞ ꯑ ꯁꯦꯞ ꯇꯧꯗ꯭ꯔꯦ ꯍꯣꯏ
ꯑꯣ ꯐꯠ ꯁꯦꯞ ꯇꯧꯔꯁꯨ ꯎꯅꯕꯅꯦꯕꯀꯣ ꯑꯗꯨꯒ ꯕ꯭ꯔꯣꯅ ꯀꯔꯤꯗꯨꯅ ꯑꯩ ꯁꯦꯞ ꯇꯧꯅꯗꯕꯩ ꯑꯣꯏꯔꯝꯕꯁꯨ ꯌꯥꯏꯑꯕꯀꯣ
ꯑ ꯕ꯭ꯔꯣꯗꯤ ꯇꯧꯕ꯭ꯔꯣ ꯕ꯭ꯔꯣꯅ ꯇꯧꯔꯛꯑꯗꯤ ꯑꯩꯁꯨ ꯇꯧꯔꯛꯑꯅꯤ ꯍꯧꯖꯤꯛ
ꯑꯦꯍꯦꯍꯦꯠ ꯇꯧꯔ ꯂꯣꯏꯔꯦ ꯀꯩꯅꯣ ꯕ꯭ꯔꯣ ꯐ꯭ꯌꯨꯆ꯭ꯔ ꯏꯟꯖꯤꯅꯤꯌꯥꯔꯅꯤ ꯑꯗꯨꯅ ꯑꯩꯈꯣꯏꯅ ꯍꯌꯦꯡ ꯃꯇꯦꯡ ꯗ꯭ꯔꯀꯥꯔ ꯇꯥꯔꯛꯑꯗꯤ
ꯍꯥꯏ ꯊꯥꯗꯤ ꯊꯥꯖꯔꯤꯔꯣ ꯑꯃꯨꯛ ꯑꯣꯏꯗꯧꯒ ꯃꯥꯟꯗꯦꯗ ꯑꯩ ꯒꯤ ꯋꯥꯈꯜꯗꯗꯤ
ꯑꯦ ꯕ꯭ꯔꯣ ꯀꯩꯗꯧꯕꯩ ꯑꯣꯏꯔꯣꯏꯗꯣꯏꯅꯣ ꯀꯩꯅꯣ ꯋꯥꯈꯟꯗ ꯄꯨꯅꯃꯛ ꯋꯥꯈꯟꯗ ꯂꯣꯏ ꯂꯩꯕꯅꯤ ꯀꯩꯅꯣ ꯕ꯭ꯔꯣꯅ ꯉꯝꯅꯤ ꯈꯜꯂꯗꯤ ꯑꯣꯏꯈꯥꯏꯌꯨ ꯀꯩꯩꯅꯣ
ꯃꯥꯅꯦ ꯋꯥꯈꯜꯗꯅꯦꯀꯣ꯫
ꯑꯦꯚ꯭ꯔꯤꯊꯤꯡ ꯏꯁ ꯄꯣꯁꯤꯕꯜ ꯍꯥꯏꯇꯥꯔꯦ ꯄꯣꯁꯤꯕꯜ ꯍꯥꯏꯇꯥꯔꯦꯅꯦ꯫
ꯑꯣ ꯕ꯭ꯔꯣꯁꯦ ꯋꯥ ꯉꯥꯡꯕ ꯌꯥꯝ ꯍꯩꯌꯦ꯫
ꯕ꯭ꯔꯣ ꯇꯝꯃꯤꯅꯦ ꯕ꯭ꯔꯣ ꯑꯩꯁꯦ ꯍꯩꯕ ꯅꯠꯇꯦꯀꯣ ꯕ꯭ꯔꯣ ꯇꯝꯃꯤꯅꯦ ꯍꯩꯅꯕ ꯍꯣꯠꯅꯔꯤꯕ ꯍꯥꯏꯇꯥꯔꯦ꯫
ꯑꯣ ꯑꯁꯦꯡꯕ ꯌꯥꯝ ꯀꯥꯟꯟꯅꯩꯌꯦꯀꯣ ꯑꯩꯈꯣꯏꯗ꯫ ꯂꯣꯟ ꯉꯥꯡꯕꯗ꯫
ꯕ꯭ꯔꯣ ꯍꯣꯁꯇꯦꯜꯗ ꯆꯪꯉꯦꯕꯀꯣ꯫
ꯍꯣꯏ ꯆꯪꯉꯦ꯫
ꯕ꯭ꯔꯣ ꯍꯣꯏꯒꯤ ꯍꯣꯁꯇꯦꯜꯗꯤ ꯑꯗꯨꯝ ꯅꯛꯅꯕ꯭ꯔꯣ ꯀꯩꯅꯣꯗꯨꯒ ꯑꯦꯝ ꯇꯤꯌꯨꯒ ꯑꯗꯨꯝ꯫
ꯑꯍꯥ ꯑ ꯂꯛꯅ ꯅꯛꯅꯗꯦ ꯑꯩꯈꯣꯏꯅ ꯑꯃꯨꯛ ꯑꯦꯝ ꯌꯨꯗ ꯂꯩꯕ꯫
ꯑꯣ ꯑꯦꯝꯌꯨꯒꯤꯗꯣ꯫
ꯑꯣꯏ꯫
ꯑꯦꯝ ꯌꯨꯒꯤ ꯍꯣꯁꯇꯦꯜꯒ ꯑꯗꯨꯝ ꯄꯨꯜꯂꯝꯃꯅꯤ ꯑꯗꯨꯗꯤ ꯕ꯭ꯔꯣ ꯑꯦꯝ ꯌꯨ ꯂꯩꯃꯤꯟꯅ ꯃꯌꯥꯝꯒ ꯊꯦꯡꯅꯔꯝꯃꯅꯤ꯫
ꯑꯥꯎ ꯃꯌꯥꯝ ꯊꯦꯡꯅꯩꯌꯦ ꯅꯨꯡꯊꯤꯟꯗꯒ ꯊꯣꯛꯄꯒ ꯅꯨꯄꯤ ꯐꯖ ꯐꯖꯕ꯫ ꯄꯥꯈꯪ ꯂꯩꯁꯥꯕꯤ ꯌꯥꯝ ꯎꯏꯌꯦ꯫
ꯕ꯭ꯔꯣꯗꯤ ꯌꯥꯝ ꯅꯨꯡꯉꯥꯏꯅ ꯌꯨꯅꯤꯚꯔꯁꯤꯇꯤ ꯆꯠꯂꯝꯗꯧ ꯃꯥꯜꯂꯦ ꯑꯗꯨꯗꯤ ꯕ꯭ꯔꯣꯒꯤ ꯃꯨꯠꯁꯦ ꯌꯥꯝ ꯅꯨꯡꯉꯥꯏꯕ ꯃꯥꯜꯂꯦ ꯍꯥꯏꯗꯤ꯫ ꯂꯣꯏ ꯁꯨꯅ ꯌꯦꯡꯉꯦꯕ ꯀ꯭ꯂꯥꯁ ꯈꯛꯇ ꯅꯠꯇꯦꯕ ꯅꯠꯇ꯭ꯔꯥ꯫
ꯑꯁ ꯈꯪꯗ꯭ꯔꯦꯗ ꯆꯍꯤ ꯑꯍꯨꯝ ꯌꯦꯡꯂꯛꯑꯕꯅꯤꯅ ꯑꯗꯨꯝ ꯅꯣꯔꯃꯦꯜ ꯑꯣꯏꯔꯦꯗ ꯍꯧꯖꯤꯛꯇꯤ꯫ ꯑꯍꯥꯟꯕ ꯂꯥꯛꯄꯗꯗꯤ ꯑꯗꯨꯝ ꯍꯣꯏ ꯈꯔ ꯌꯦꯡꯉꯦꯕꯨ꯫
ꯕ꯭ꯔꯣ ꯕ꯭ꯔꯣ ꯌꯦꯡꯕ ꯂꯦꯞꯀꯅꯨ ꯕ꯭ꯔꯣ ꯍꯥꯏꯗꯤ ꯐꯖꯕꯁꯨ ꯈꯪꯒꯗꯧꯕꯅꯤ꯫
ꯃꯥꯟꯅꯦ ꯃꯥꯟꯅꯦ꯫
ꯍꯥꯏꯗꯤ ꯕ꯭ꯔꯣ ꯍꯥꯏꯗꯤ꯫ ꯀꯩꯅꯣ ꯈꯛꯇꯒꯤ ꯋꯥ ꯉꯥꯛꯇꯁꯨ ꯅꯠꯇꯕ ꯔꯣꯃꯥꯟꯁ ꯇꯧꯕ ꯔꯤꯂꯦꯁꯟꯒꯤ ꯋꯥ ꯉꯥꯛꯇꯁꯨ ꯅꯠꯇ꯫ ꯐꯖꯕ ꯍꯥꯏꯁꯤ ꯃꯤ ꯂꯣꯏ ꯌꯦꯡꯅꯩꯗꯅꯀꯣ꯫
ꯍꯣꯏ ꯍꯣꯏ꯫
ꯑꯗꯨꯅꯦ ꯂꯣꯏ ꯌꯦꯡꯒꯗꯧꯅꯦ ꯕ꯭ꯔꯣ ꯀꯩ ꯀꯥꯏꯗꯤ ꯃꯗꯨ꯫ ꯏꯠꯁ ꯑ ꯍ꯭ꯌꯨꯃꯦꯟ ꯊꯤꯡ ꯍꯥꯏꯇꯥꯔꯦꯅꯦ꯫
ꯍꯣꯏ ꯕ꯭ꯔꯣꯗꯤ ꯆꯥꯛ ꯆꯥꯔꯕꯣ꯫
ꯆꯥꯔꯦ ꯕ꯭ꯔꯣ ꯑꯩꯁꯨ ꯆꯥꯔꯦ꯫
ꯀꯩ ꯃꯊꯦꯜ ꯆꯥꯔꯒꯦ꯫
ꯉꯁꯤꯁꯦ ꯕ꯭ꯔꯣ ꯀꯩꯅꯣ ꯇꯧꯋꯦ ꯆꯨꯖꯥꯛꯀ ꯀꯥꯡꯉꯧꯉꯧꯋꯦ꯫
ꯆꯨꯖꯥꯛ꯫
ꯑꯥ ꯆꯨꯖꯥꯛꯇꯣ ꯀꯥꯡꯒꯧ ꯈꯔ ꯃꯌꯥꯟ ꯇꯨꯌꯥꯟ ꯈꯔ ꯇꯧꯁꯜꯂꯒꯀꯣ꯫
ꯑꯣ ꯑꯣ꯫
ꯑꯣ ꯑꯗꯨꯃꯥꯏꯅ ꯑꯗꯨꯝ ꯆꯥꯔꯦ ꯅꯨꯡꯗꯥꯡꯒꯤ ꯕꯣꯜ ꯅꯨꯡꯁꯨ ꯂꯩꯕꯅꯤꯅ ꯉꯁꯤꯗꯤ ꯌꯥꯝ꯫ ꯃꯇꯝ ꯆꯪꯗꯕꯤꯗ ꯇꯧꯔꯒꯦꯅ ꯑꯗꯨꯃꯥꯏ ꯇꯧꯁꯜꯂꯦ꯫
ꯃꯥꯅꯦ ꯃꯥꯅꯦ ꯕ꯭ꯔꯣꯗꯤ ꯀꯥꯏ ꯂꯩꯒꯦ ꯌꯨꯝꯗ ꯑꯗꯨꯝ ꯂꯩꯔꯤꯔꯣ꯫
ꯑꯥ ꯌꯨꯝꯗ ꯑꯗꯨꯝ ꯂꯩꯌꯦ ꯕ꯭ꯔꯣ ꯍꯥꯏꯗꯤ ꯑꯩꯈꯣꯏ ꯌꯨꯝꯗ ꯌꯥꯝ ꯀꯩꯅꯣ ꯑꯣꯏꯕ꯫ ꯍꯥꯏꯗꯤ ꯑꯥꯎꯠꯁꯥꯏꯠꯒꯨꯝꯕ ꯂꯩꯕꯩ ꯑꯣꯏꯇꯥ ꯑꯥꯎꯁꯥꯏꯠꯒꯨꯝꯕ ꯂꯩꯕ ꯅꯠꯇꯕꯅꯤꯅꯅꯦ꯫
ꯍꯣꯏ ꯍꯣꯏ꯫
ꯌꯨꯝꯗ ꯑꯗꯨꯝ ꯂꯩꯔꯦ ꯍꯥꯏꯇꯥꯔꯦ ꯕ꯭ꯔꯣ ꯑꯗꯣ ꯈꯪꯗꯦ ꯁꯥꯏꯠꯆꯤꯛ ꯑꯝꯇꯡꯗꯤ꯫ ꯇ꯭ꯔꯥꯏ ꯇꯧꯅꯤꯡꯉꯤ ꯁꯤꯁꯦ꯫
ꯍ ꯍ꯫ ꯕ꯭ꯔꯣꯗꯤ ꯋꯥ ꯉꯥꯡꯕꯁꯨ ꯍꯩꯌꯦ ꯁꯛꯁꯨ ꯐꯖꯔꯝꯗꯧ ꯃꯥꯜꯂꯦ꯫ ꯑꯗꯣ ꯅꯨꯄꯤꯅꯒ ꯇꯥꯟꯅꯔꯛꯇ꯭ꯔꯣ ꯃꯌꯥꯝ꯫
ꯑꯁ ꯕ꯭ꯔꯣ ꯌꯥꯛ ꯀ ꯀꯥꯏꯗꯩꯅꯣꯗ ꯌꯥꯝ ꯊꯤ ꯇꯥꯟꯅꯔꯛꯏꯗ ꯍꯧꯖꯤꯛꯄꯨꯗꯤ ꯁꯛꯁꯦ ꯈꯔ꯫ ꯀꯩꯅꯣ ꯇꯧꯁꯜꯂꯛꯄꯒꯤ ꯁꯤꯑꯣꯏꯁꯜꯂꯛꯄꯒꯤ ꯌꯥꯗ꯭ꯔꯦ꯫
ꯀꯥꯏꯗꯒꯤ ꯆꯍꯤ ꯀꯨꯟꯃꯉꯥ ꯑꯁꯤꯒꯨꯝꯕ ꯍꯥꯏꯁꯦ ꯀꯨꯟꯇꯔꯨꯛ ꯀꯨꯟꯇ꯭ꯔꯦꯛꯁꯦ ꯈ꯭ꯋꯥꯏ ꯐꯖꯕ ꯃꯇꯝꯅꯤꯅꯦ ꯑꯦ꯫ ꯊꯤꯖꯜꯂꯦꯍꯦ ꯀꯥꯏ ꯍꯥꯏꯖꯜꯂꯦ ꯍꯦꯛꯇ꯫
ꯕ꯭ꯔꯣ ꯌꯥꯗ꯭ꯔꯦꯗ ꯀꯔꯥꯏꯗꯩꯩꯅꯣ ꯕ꯭ꯔꯣꯅ ꯈꯪꯗꯕ ꯈꯔ ꯂꯩꯈ꯭ꯔꯦ ꯑꯗꯨꯅ ꯌꯥꯟꯗꯤꯁꯟ ꯈꯔ ꯂꯩꯒ꯭ꯔꯦ ꯍꯥꯏꯇꯥꯔꯦ ꯕ꯭ꯔꯣ
ꯕ꯭ꯔꯣ ꯑꯩꯈꯣꯏꯁꯨ ꯒ꯭ꯔꯦꯖꯨꯋꯦꯁꯟꯗꯒꯗꯤ ꯌꯥꯝ ꯅꯨꯡꯉꯥꯏꯔꯛꯑꯦ ꯍꯥꯏꯗꯤ ꯅꯨꯄꯥ ꯅꯨꯄꯤ ꯃꯌꯥꯝꯅꯒ ꯄ꯭ꯔꯣꯄꯣꯁꯀꯥ ꯇꯧꯔꯛ ꯇꯅ ꯀꯣ ꯑꯁ ꯌꯥꯝ ꯊꯤ ꯅꯨꯡꯉꯥꯏꯔꯛꯑꯦ ꯍꯥꯏꯇꯥꯔꯦ ꯅꯨꯄꯤ ꯑꯍꯨꯝ ꯃꯔꯤꯅꯒ ꯇꯧꯁꯤꯜꯂꯛꯇꯅ ꯀꯣ
ꯅꯩꯔꯦ ꯑꯗꯣ ꯑꯗꯣ ꯐꯪꯗꯦꯅꯦ ꯑꯩꯈꯣꯏꯗꯤ ꯀꯩꯒꯤꯔꯥ ꯁꯛ ꯈꯔ ꯊꯤꯕꯩ ꯑꯣꯏꯔꯝꯅꯤ
ꯑꯣ ꯕ꯭ꯔꯣ ꯁꯨꯃꯥꯏ ꯇꯧꯕꯅꯤꯗ ꯑꯩꯅ ꯃꯇꯝꯗꯨꯗ ꯀꯣꯂꯦꯖꯀꯤ ꯏꯂꯦꯛꯁꯟ ꯑꯃ ꯂꯦꯞꯄꯨꯕ ꯑꯣ ꯑꯗꯨ ꯑꯗꯨꯗ ꯍꯦꯛꯇ ꯑꯩꯉꯣꯟꯗ ꯌꯣꯝꯁꯤꯜꯂꯛꯄꯅꯦ ꯍꯥꯏꯇꯥꯔꯦ ꯑꯗꯣ ꯂꯣꯏ ꯀꯣꯏꯈꯤꯗꯦ ꯅꯨꯄꯤ ꯑꯝꯇ ꯀꯣꯏꯈꯤꯗꯦ ꯑꯗꯣ ꯃꯣꯏ ꯚꯣꯠꯇ ꯍꯥꯏꯔꯛꯄ ꯅꯨꯄꯤ ꯃꯌꯥꯝ ꯑꯝꯇ ꯀꯣꯏꯗꯦ
ꯗꯥ ꯑꯥ
ꯅꯨꯡꯉꯥꯏꯖꯥꯠꯅꯤꯗꯕ꯭ꯔꯣ ꯅꯨꯄꯤꯅ ꯑꯗꯨꯃꯥꯏꯅ ꯍꯥꯏꯖꯤꯜꯂꯛꯄꯁꯤꯁꯨ ꯏꯁ ꯏꯁ ꯕ꯭ꯔꯣꯁꯨ ꯑꯃꯨꯛꯇꯪ ꯑꯦꯛꯁꯄꯤꯔꯦꯟꯁ ꯇꯧꯔꯀꯥꯟ ꯈꯪꯒꯅꯤ
ꯑꯣ ꯑꯗꯨꯒꯤꯗꯤꯅꯦ ꯑꯩꯅ ꯑꯁ ꯕ꯭ꯔꯣꯁꯦ ꯋꯥ ꯉꯥꯡꯕ ꯍꯩꯁꯦ ꯑꯣ ꯏꯂꯦꯛꯁꯟ ꯂꯦꯞꯔꯝꯕꯩꯅꯦꯕꯀꯣ
ꯃꯥꯅꯦ ꯃꯥꯅꯦ
ꯍꯌꯦꯡꯋꯥꯏ ꯆꯥꯎꯔꯀꯥꯟꯁꯨ ꯑꯩ ꯅꯠꯇꯕ ꯍꯟꯗꯛ ꯑꯗꯨꯝ ꯅꯪꯅ ꯆꯤꯞ ꯃꯤꯅꯤꯁꯇꯔꯒ ꯑꯣꯏꯔꯗꯤ ꯍꯦꯟꯅ ꯐꯗꯧ ꯃꯥꯜꯂꯦ ꯑꯩꯈꯣꯏ ꯂꯝꯗꯝꯁꯦ
ꯑꯩꯅ ꯑꯣꯏ ꯆꯤꯞ ꯃꯤꯅꯤꯁꯇꯔ ꯑꯣꯏꯔꯗꯤ ꯃꯤꯄꯨꯝ ꯈꯨꯗꯤꯡꯃꯛ ꯅꯨꯡꯁꯤꯅꯍꯟꯒꯅꯤ ꯅꯨꯡꯁꯤ ꯆꯥꯟꯅꯅ ꯊꯝꯅꯗꯨꯅ ꯀꯣ
ꯑꯗꯨꯅꯦ
ꯑꯩ ꯑꯩꯒꯤ ꯄ꯭ꯔꯖꯥꯕꯨ ꯍꯔꯥꯎꯍꯟꯒꯅꯤ ꯍꯥꯏꯇꯥꯔꯦ
ꯍꯣꯏ ꯑꯗꯨꯅꯤꯀꯣ ꯁꯦꯡꯅ ꯍꯥꯏꯔꯗꯤ ꯑꯃꯨꯛ
ꯃꯥꯅꯦ ꯃꯥꯅꯦ ꯑꯁꯦꯡꯕ ꯀꯩꯅꯣ ꯍꯥꯏꯇꯔꯥꯒꯗꯤ ꯃꯅꯤꯄꯨꯔꯒꯤ ꯑꯩꯈꯣꯏꯒꯤ ꯔꯨꯂꯔꯁ ꯍꯥꯏꯒꯗ꯭ꯔꯥ ꯑꯩꯈꯣꯏꯒꯤ ꯏꯂꯦꯛꯇꯦꯠ ꯀꯩꯅꯣꯅꯦ ꯍꯥꯏ- ꯇꯥꯔꯒꯗꯤ ꯃꯥꯒꯤ ꯄ꯭ꯔꯖꯥꯁꯤꯡꯁꯤꯕꯨ ꯍꯔꯥꯎꯍꯟꯒꯗꯕꯅꯤ ꯑꯗꯣ ꯑꯩꯈꯣꯏ ꯃꯅꯤꯄꯨꯔꯒꯤ ꯀꯩꯅꯣꯒꯩꯁꯤꯗꯤ ꯑꯥꯏꯗꯣꯟꯅꯣ
ꯑꯗꯨꯗꯤ ꯂꯩꯈ꯭ꯔꯦ ꯑꯗꯨꯝ ꯈꯪꯗ꯭ꯔꯦ ꯑꯩꯁꯨ
ꯋꯔꯦ ꯋꯅꯦ
ꯉꯁꯤꯗꯤ ꯀꯩꯀꯩ ꯊꯕꯛ ꯇꯧꯔ ꯂꯤꯜꯂꯒꯦ ꯅꯪ ꯑꯦ ꯕ꯭ꯔꯣ
ꯏꯁ ꯑꯃꯁꯤꯃꯨꯛ ꯐꯣꯟ ꯄꯥꯏꯔꯛꯑꯦ ꯕ꯭ꯔꯣ ꯉꯇꯪ ꯉꯥꯏꯕꯤꯌꯨꯀꯣ
ꯍꯣ ꯍꯣꯏ
ꯑꯥ ꯉꯥꯏꯈꯣꯀꯣ ꯑꯍꯥ ꯐꯔꯛꯁꯦ ꯇꯥꯕꯤꯅꯦꯃꯤ ꯑꯃꯁꯤꯅ ꯑꯃꯨꯛ ꯐꯣꯟꯁꯤꯅ ꯑꯃꯨꯛ ꯂꯥꯛꯁꯤꯟꯕ ꯑꯣ ꯌꯥꯗ ꯌꯥꯏ ꯑꯥ ꯕ꯭ꯔꯣ ꯇꯥꯏꯀꯣ
ꯇꯥꯏꯌꯦ ꯇꯥꯏꯌꯦ ꯄꯥꯏꯈꯠꯇꯣꯏꯔꯣ
ꯄꯥꯏꯗꯦꯗ ꯕ꯭ꯔꯣ ꯍꯥꯏꯗꯤ ꯀꯣꯜꯁꯦ ꯑꯃꯨꯛ ꯇꯠꯅ ꯇꯧ ꯇꯧꯕꯗꯣ ꯅꯨꯡꯉꯥꯏꯔꯔꯣꯏꯗꯕ ꯑꯗꯨꯅ ꯕ꯭ꯔꯣꯗꯁꯨ ꯑꯃꯨꯛ ꯏꯕꯥꯅꯤꯒꯤ ꯀꯩꯅꯣꯗ ꯀꯥꯏꯔꯗꯧꯕ ꯑꯗꯨꯅ ꯂꯣꯏꯔꯒ ꯑꯣꯏꯅ ꯐꯖꯅ ꯇꯧꯔꯒꯦ
ꯑꯗꯨ ꯇꯧꯔꯣ ꯍꯣꯏ ꯐꯖꯅ ꯄꯨꯛꯅꯤꯡ ꯆꯪꯅ ꯇꯧꯔꯣ
ꯎꯝ ꯀꯣꯜꯁꯦ ꯀꯩꯅꯣ ꯇꯧꯔꯒ ꯐꯖꯅ ꯁꯥꯠ ꯎꯝ ꯕꯣ ꯑꯩꯁꯨ ꯂꯩꯔꯝꯃꯦ ꯑꯗꯣ ꯍꯧꯖꯤꯛꯀꯥꯟ ꯊꯝꯗ꯭ꯔꯦ ꯍꯥꯏꯗꯤ ꯄꯨꯟꯁꯤꯁꯤꯒꯤ ꯀꯩꯅꯣ ꯍꯥꯏꯇꯥꯔꯦ ꯂꯥꯏꯞ ꯆꯦꯟꯖꯤꯡ ꯀꯩꯅꯣ ꯍꯥꯏ ꯇꯔꯅꯤꯡ ꯄꯣꯏꯟ ꯍꯥꯏꯒꯗ꯭ꯔꯥ
ꯑꯗꯨꯝꯕꯒꯤ ꯏꯁꯇꯦꯖ ꯑꯃ ꯌꯧꯔꯛꯑꯦ ꯍꯥꯏꯇꯥꯔꯦ ꯕ꯭ꯔꯣ ꯑꯗꯨꯅ ꯈꯔ ꯑꯗꯨꯗꯩ ꯈꯤꯛꯇꯪ ꯅꯥꯊꯩꯔꯦ ꯍꯥꯏꯇꯥꯏ ꯈꯤꯇꯪ ꯑꯩ ꯏꯁꯇꯦ ꯑꯋꯦ ꯍꯥꯏꯇꯥꯔꯦ ꯀꯐ꯭ꯔꯣꯝ
ꯥ ꯈꯔ ꯂꯦꯝꯅ ꯍꯤꯡꯈ꯭ꯔꯒꯦ ꯍꯥꯏꯗꯣꯏꯔꯥ
ꯑ ꯍꯥꯏꯗꯤ ꯈꯔ ꯑꯩꯒꯤ ꯀꯩꯅꯣꯁꯦ ꯀꯦꯔꯤꯌꯔ ꯐꯖꯕ ꯑꯝꯇꯪ ꯁꯦꯝꯈꯤꯒꯦ ꯑꯗꯨꯒ
ꯕ꯭ꯔꯣꯖꯦ ꯏꯟꯇꯔꯦꯁꯇꯤꯡ ꯌꯥꯝ ꯑꯣꯏꯌꯦ
ꯁꯨꯝ ꯅꫭꯛꯁꯦ ꯇꯧꯅꯤꯗ ꯕ꯭ꯔꯣ ꯌꯥꯝ ꯌꯥꯝ ꯂꯥꯟꯅ ꯁꯨꯝ
ꯃꯥꯅꯤ ꯃꯥꯅꯤ ꯀꯥꯏꯗꯦ ꯀꯥꯏꯗꯦ ꯑꯗꯨꯅ ꯍꯦꯟꯅ ꯅꯨꯡꯉꯥꯏꯌꯦꯅꯦ ꯍꯥꯏꯕꯗꯤ ꯁꯦꯡꯅ ꯍꯥꯏꯔꯗꯤ
ꯃꯥꯅꯦ ꯃꯥꯅꯦ ꯕ꯭ꯔꯣ ꯋꯥꯔꯤ ꯑꯁꯦ ꯅꯨꯡꯉꯥꯏꯅ ꯁꯥꯒꯗꯧꯕꯅꯦ ꯈꯔꯁꯨ ꯐꯥꯒꯤ ꯆꯨꯒꯥꯏ ꯇꯧꯗꯅ ꯀꯣ
ꯍꯣꯏ ꯍꯣꯏ ꯍꯣꯏ ꯍꯥꯏꯕ ꯈꯔ ꯂꯩꯕꯅꯦꯕ
ꯑ ꯃꯥꯅꯦ ꯃꯥꯅꯦ ꯕ꯭ꯔꯣꯅꯁꯨ ꯈꯔ ꯅꯨꯡꯉꯥꯏꯍꯜꯂꯤꯗꯅ ꯑꯩꯅ ꯁꯨꯝ ꯋꯥꯔꯤ ꯂꯤꯅꯤ ꯕ꯭ꯔꯣꯅ ꯁ ꯁꯨꯝ ꯈꯨꯝꯅ ꯂꯩꯔꯒꯗꯤ ꯋꯥꯔꯤꯗꯣ ꯁꯨꯝ ꯕꯣꯔꯤꯡꯁꯨ ꯑꯣꯏꯗꯥꯅ
ꯑꯗꯨꯅ ꯈꯔ ꯅꯨꯡꯉꯥꯏꯍꯟꯅꯅꯕ ꯍꯥꯏꯅ ꯁꯨꯝ ꯑꯩꯅ ꯀꯂꯔ ꯈꯔ ꯁꯨꯝ ꯍꯥꯞꯆꯤꯟꯕꯅꯤꯗ ꯕ꯭ꯔꯣ ꯍꯦꯜꯂꯒꯁꯨ ꯕ꯭ꯔꯣꯅ ꯑꯗꯨꯝ ꯃꯥꯏꯅ ꯇꯧꯕꯤꯒꯅꯨ
ꯕ꯭ꯔꯣꯒꯤꯁꯦ ꯃꯐꯝꯁꯦ ꯑꯗꯨꯝ ꯍꯥꯏꯐꯦꯠ ꯍꯥꯏꯕ ꯌꯥꯕ꯭ꯔꯥ ꯍꯥꯏꯕꯗꯤ ꯃꯐꯝ ꯗꯥꯏꯔꯦꯛ ꯅꯠꯇꯕ ꯑꯗꯨꯝ
ꯑ ꯏꯝꯐꯥꯜꯗꯒꯤꯗꯤ ꯌꯥꯝ ꯂꯥꯞꯄꯗꯤ ꯑꯣꯏꯗꯔꯦ ꯕ꯭ꯔꯣ ꯁꯤꯛꯁ ꯁꯚꯦꯟ ꯀꯤꯂꯣꯃꯤꯇꯔꯃꯨꯛ ꯈꯛꯇꯅꯦꯕꯀꯣ
ꯑꯗꯨꯕꯨ ꯌꯥꯝꯅ ꯌꯥꯝ ꯂꯥꯏꯕ ꯑꯦꯛꯖꯥꯝꯄꯜ ꯑꯃ ꯍꯥꯏ ꯇꯥꯔꯒꯗꯤ ꯃꯅꯤꯄꯨꯔꯒꯤ ꯖꯨꯂꯣꯖꯤ ꯀꯦꯜ ꯒꯥꯔꯗꯦꯟꯗꯣ ꯈꯪꯉꯤꯅ ꯕ꯭ꯔꯣ
ꯍꯣꯏ ꯈꯪꯉꯦ ꯈꯪꯉꯦ
ꯑ ꯑꯗꯨꯒ ꯑꯗꯨꯝ ꯅꯛꯅꯔꯦ ꯍꯥꯏꯇꯥꯔꯦ ꯑꯦꯝ ꯑꯗꯨꯗꯒꯤ ꯋꯥꯟꯃꯨꯛ ꯆꯠꯂꯒ ꯑꯗꯨꯝ ꯂꯩꯔꯦ ꯍꯥꯏꯇꯥꯔꯦ ꯕ꯭ꯔꯣ ꯕ꯭ꯔꯣꯅ ꯑꯦꯅꯤꯊꯤꯡ ꯍꯦꯞ ꯂꯩꯔꯒꯁꯨ ꯑꯗꯨꯝ ꯍꯥꯏꯕꯤꯔꯛꯄ ꯌꯥꯅꯤ ꯖꯨ ꯖꯨꯂꯣꯖꯤꯀꯦꯜꯗ ꯀꯣꯏꯔꯛꯄ ꯃꯇꯝꯗ ꯀꯣ
ꯍꯣ ꯍꯣꯏ ꯗ ꯑꯗꯨꯝ ꯆꯠꯂꯦꯗ ꯑꯈꯣꯏꯗꯤ ꯍꯣꯏ ꯑꯣ ꯑꯗꯨꯋꯥꯏꯗꯒꯤ ꯑꯣꯏꯔꯦꯅ
ꯀꯣꯏꯔꯣ ꯅꯨꯡꯉꯥꯏꯕꯅꯤꯗ ꯅꯈꯣꯏꯒꯤ ꯃꯅꯤꯄꯨꯔꯒꯤ ꯀꯩꯅꯣꯁꯨ ꯍꯥꯏꯗꯤ ꯑꯦꯅꯤꯃꯦꯜ ꯌꯥꯝꯅ ꯂꯩꯕ ꯂꯩꯇꯕ ꯑꯗꯨꯅ ꯑꯃ ꯑꯣꯏꯈ꯭ꯔꯒ ꯑꯗꯨꯝ ꯅꯨꯡꯉꯥꯏꯗꯅ ꯐꯟ ꯒꯗꯤ ꯑꯗꯨꯝ ꯑꯣꯏꯗꯅ ꯃꯣꯏꯒ ꯁꯥ ꯉꯥꯒ ꯂꯛꯅꯗꯅ ꯑꯗꯣ ꯕ꯭ꯔꯣꯗꯨ ꯑꯗꯨꯝ ꯈꯔ ꯑꯗꯨꯝ ꯌꯥꯎꯔꯝꯗꯧ ꯃꯥꯜꯂꯦ ꯌꯥꯝ ꯈꯪꯉꯦ ꯕ꯭ꯔꯣꯁꯨ
ꯍꯣꯏ ꯆꯠꯂꯦ ꯑꯈꯣꯏ ꯑꯗꯨꯝ ꯑꯍꯟ ꯑꯣꯏꯔꯁꯨ ꯑꯗꯨꯝ ꯅꯨꯡꯉꯥꯏꯌꯦꯕ ꯑꯗꯨꯒꯨꯝꯕꯗꯣ ꯂꯛꯅꯕ ꯆꯠꯄꯗꯣ
ꯑꯥ
ꯑꯁ ꯈ꯭ꯔꯥ ꯑꯉꯥꯡ ꯑꯣꯏꯔꯛꯀꯥꯟꯗꯗꯤ ꯌꯥꯝ ꯅꯨꯡꯁꯤꯕꯅꯦ ꯑꯗꯨꯗ ꯆꯠꯂꯀꯥꯟꯗ
ꯑ
ꯍꯣꯏ ꯈꯨꯟꯒꯤ ꯃꯤꯁꯤꯡꯗ ꯅꯠꯇ꯭ꯔꯒꯅ ꯑꯈꯣꯏ ꯁ꯭ꯇꯨꯗꯦꯟ ꯑꯗꯨꯝ ꯆꯄꯗꯣ
ꯑꯗꯨꯗꯒꯤꯅꯦ ꯑꯩꯅꯦ ꯂꯩꯕꯥꯛ ꯍꯋꯥꯏꯗꯣ ꯈꯪꯕ꯭ꯔꯣ ꯑꯗꯨ ꯍꯥꯎꯋꯦ ꯀꯥꯏꯅ ꯆꯥꯕ ꯐꯪꯕꯗꯣ
ꯑꯣ ꯖꯨꯒꯤ ꯒꯦꯠꯇ ꯌꯥꯝ ꯌꯣꯟꯕꯗꯣ
ꯍꯣ ꯍꯣꯏ
ꯀꯥꯏꯗꯦ ꯀꯥꯏꯗꯦ ꯕ꯭ꯔꯣ ꯌꯥꯝ ꯍꯩ ꯌꯥꯝꯅ ꯍꯥꯎꯕ ꯑꯆꯥꯄꯣꯠ ꯀꯥꯟꯅꯕ ꯑꯃ ꯌꯥꯝ ꯈꯜꯂꯝꯃꯤ ꯍꯋꯥꯏꯗꯨ ꯌꯥꯝ ꯀꯥꯟꯗꯤ ꯀꯥꯟꯅꯩ ꯍꯥꯏꯕꯅꯤ ꯕ꯭ꯔꯣ
ꯍ ꯍꯣꯏ
ꯕ꯭ꯔꯣ ꯅꯨꯡꯉꯥꯏ ꯕ꯭ꯔꯣ ꯑꯦꯝ ꯌꯨ ꯃꯅꯨꯡꯁꯤꯕꯨ ꯕ꯭ꯔꯣꯒꯤ ꯑꯦꯛꯁꯄꯔꯦꯁꯇ
ꯅꯨꯡꯉꯥꯏꯌꯦ ꯑꯗꯣ ꯄ꯭ꯔꯣꯒꯥ꯭ꯔꯥꯝꯗꯤ ꯌꯥꯝꯃꯦ ꯑꯗꯨꯝ ꯄ꯭ꯔꯣꯒꯥ꯭ꯔꯥꯝ ꯈꯨꯗꯤꯡ ꯑꯈꯣꯏꯅ ꯂꯥꯡꯅꯤꯡꯉꯗꯤ ꯑꯗꯨꯝ ꯆꯠ ꯄ ꯌꯥꯔꯦ ꯐ꯭ꯔꯤꯗ
ꯑ ꯍꯧꯖꯤꯛꯁꯨ ꯇꯧꯔꯝꯒꯅꯤ ꯕ꯭ꯔꯣ ꯃꯦꯟ ꯐꯤꯜꯗ ꯂ ꯀꯩꯅꯣꯝ ꯇꯧꯕꯒꯤ
ꯑꯣ ꯇꯧꯋꯦ ꯇꯧꯋꯦ ꯉꯔꯥꯡ ꯉꯔꯥꯡ ꯑꯩ ꯂꯥꯛꯄꯗ ꯇꯧꯋꯦ ꯍꯧꯖꯤꯛꯁꯨ ꯇꯧꯔꯝꯃꯦ ꯑꯩ ꯊꯣꯛꯇ꯭ꯔꯦ ꯉꯁꯤꯗꯤ ꯑꯗꯨꯝ ꯂꯩꯌꯦ ꯐꯃꯨꯡꯗ
ꯇꯥꯕ꯭ꯔꯥꯕ꯭ꯔꯣ
ꯍꯥꯏꯕꯗꯤ ꯇꯥꯏꯌꯦ ꯇꯥꯏꯌꯦ
ꯑꯣ ꯑ ꯍꯣꯏ ꯉꯥꯛꯇꯪ ꯈꯣꯟꯖꯦꯜ ꯃꯥꯡꯉꯨꯕ ꯑꯗꯨꯗ ꯐꯣꯟ ꯇꯠꯈ꯭ꯔꯕꯅ ꯈꯜꯂꯨꯔꯦ ꯑꯩꯗꯤ
ꯅꯠꯇꯦꯗ
ꯅꯨꯡꯉꯥꯏꯕꯅꯤ ꯅꯨꯡꯉꯥꯏꯕꯅꯤ ꯕ꯭ꯔꯣꯃꯦꯟ ꯐꯤꯠꯇꯣ ꯍꯥꯏꯗꯤ ꯃꯈꯟ ꯃꯈꯟ ꯃꯌꯥꯝ ꯇꯧꯕꯗꯣ ꯍꯧꯖꯤꯛ ꯇꯧꯁꯨ ꯇꯧꯔꯤ ꯃꯥꯜꯂꯦ ꯕ꯭ꯔꯣ ꯆꯠ ꯆꯠꯂꯨꯔꯕꯣ ꯍꯟ ꯍꯟꯗꯛꯀꯤꯗꯣ
ꯉꯒꯤ ꯍꯟꯗꯛꯀꯤ ꯆꯠꯇ꯭ꯔꯤ ꯑꯩ ꯏꯃꯥꯟꯅꯕꯁꯤꯡꯁꯨ ꯍꯣꯁꯇꯦꯜ ꯂꯥꯛꯇ꯭ꯔꯤꯌꯦ ꯑꯗꯨꯒꯤ ꯏꯊꯟꯇ ꯆꯠꯄꯗꯤ ꯈꯪꯗ꯭ꯔꯦ
ꯃꯥꯅꯦ ꯃꯥꯅꯦ ꯍꯟꯗ ꯆꯠꯂꯗꯤ ꯅꯨꯄꯤꯈꯩꯅ ꯑꯃꯨꯛ ꯂꯥꯡꯅꯔꯛꯀꯅꯤꯕ꯭ꯔꯣ ꯒ꯭ꯌꯥꯟ
ꯑꯣ ꯏꯃꯥꯟꯅꯕꯧ ꯑꯩꯈꯣꯏꯒ ꯆꯠꯂꯗꯤ ꯑꯩꯈꯣꯏꯗ ꯍꯦꯟꯅ ꯀꯤꯕꯅꯤꯅ ꯃꯣꯏꯅ ꯑꯩꯈꯣꯏꯅ ꯂꯛꯅꯔꯒꯗ꯭ꯔꯅ
ꯑꯗꯨꯗꯤ ꯑꯗꯨ ꯑꯣꯏꯔꯒꯅ ꯕ꯭ꯔꯣ ꯈꯔ ꯑꯃꯨꯛ ꯉꯥꯏꯦꯗ ꯕ꯭ꯔꯣ ꯍꯦꯟꯅ ꯑꯃꯨ ꯅꯨꯡꯉꯥꯏꯔꯤꯦꯗꯅꯣ
ꯍꯣꯏ
ꯕ꯭ꯔꯣ ꯍꯣꯏꯅ ꯕ꯭ꯔꯣꯏ ꯊꯅ ꯆꯠꯂꯒꯗꯤ ꯃꯣꯏꯅ ꯑꯃꯨꯛ ꯍꯧꯖꯤꯜꯂꯛꯄ ꯌꯥꯏꯗꯅ
ꯃꯥꯅ ꯃꯥ ꯑꯦꯇꯦꯛ ꯇꯧꯔꯗꯤ ꯑꯩꯗꯤ ꯆꯦꯟꯐꯝꯒ ꯂꯩꯇ꯭ꯔꯦꯕ
ꯑꯥ ꯑꯗꯨꯅ ꯕ꯭ꯔꯣ ꯀꯅꯥ ꯈꯪꯅꯤ ꯃꯇꯝ ꯐꯠꯇꯦꯗ ꯅꯪ
ꯐꯠꯇꯦ ꯐꯠꯇꯦ ꯑꯗꯨꯅꯦ
ꯑ ꯑꯗꯨꯅꯕ꯭ꯔꯣ ꯑꯗꯨꯅ ꯆꯦꯛꯁꯤꯜꯂꯨꯕ꯭ꯔꯣ ꯅꯨꯄꯥꯁꯨ ꯍꯧꯖꯤꯛꯀꯥꯟꯗꯤ ꯌꯥꯝ ꯆꯦꯛꯁꯤꯟꯕ ꯃꯊꯧ ꯇꯥꯕꯅꯤ
ꯑꯗꯨꯅꯦ ꯇꯧ ꯉꯝꯕꯤ ꯌꯥꯝ ꯂꯩꯔꯕꯅꯦꯕ
ꯃꯥꯅꯦ ꯃꯥꯅꯦ ꯍꯟꯗꯛꯇꯁꯨ ꯌꯥꯝꯅ ꯀ꯭ꯔꯥꯏꯝ ꯌꯥꯝ ꯊꯣꯛꯅꯈꯤꯕꯅꯤ ꯕ꯭ꯔꯣ ꯕ꯭ꯔꯣ ꯇꯥꯗꯤ